ꯇꯥꯏꯌꯦ ꯇꯥꯏꯌꯦ ꯑꯩꯈꯣꯏ
ꯋꯦꯜꯀꯝ ꯇꯨ ꯃꯥꯏ ꯌꯨꯇꯨ ꯆꯜꯣꯡ ꯁꯦ ꯀꯔꯤ ꯊꯥꯗ ꯀꯣꯏꯕꯅ ꯐꯅꯤ
ꯑꯗꯨ ꯅꯪ ꯅꯪꯉꯣꯟꯗ ꯂꯩꯔꯦ ꯅꯪ ꯅꯪꯕ ꯃꯇꯝꯗ ꯆꯠꯄ ꯌꯥꯔꯦ
ꯅꯤꯡꯊꯝꯊꯥꯗ ꯅꯤꯡꯊꯝ ꯊꯥꯗ ꯀꯣꯏꯕꯅ ꯅꯨꯡꯉꯥꯏꯌꯦ ꯍꯥꯏꯕꯗꯤ ꯁꯝꯔ ꯑꯗꯨ ꯅꯣꯡ ꯨ ꯅꯣꯡ ꯑꯗꯨꯝ ꯆꯨꯕꯅꯤꯅ ꯆꯠꯄ ꯂꯥꯛꯄꯗꯤ ꯅꯨꯡꯉꯥꯏꯇꯦꯅꯦꯕꯗꯣ
ꯑꯗꯨꯁꯨ ꯑꯗꯨ ꯂꯩꯔꯦ ꯑꯩ ꯍꯥꯏꯅꯤꯡꯉꯤꯁꯦ ꯎꯝ
ꯍꯥꯏ
ꯃꯐꯝꯗꯣ ꯃꯐꯝꯗꯣ ꯑꯗꯨꯅꯦ ꯀꯗꯥꯏ ꯀꯗꯥꯏ ꯆꯠꯄ ꯌꯥꯕ꯭ꯔꯥ
ꯃꯐꯝꯁꯦ ꯌꯥꯝꯅꯗ ꯁꯤꯂꯣꯡ ꯃꯅꯥꯛꯇ ꯃꯐꯝ ꯑꯅꯤ ꯑꯍꯨꯝ ꯂꯩꯔꯦ ꯪ꯭ꯂꯥꯗꯦꯁ ꯄꯣꯗꯃꯦꯟꯗ ꯃꯥ ꯂꯩꯔꯦ ꯕꯪꯒ꯭ꯂꯥꯗꯦꯁ ꯕꯣꯔꯇꯔꯗ ꯑꯝꯕ ꯌꯥꯝ ꯂꯩꯌꯦ ꯆꯤꯔꯥꯄꯨꯟꯆꯒꯨꯝꯕ ꯀꯣ ꯆꯔꯥ ꯄꯨꯨꯟꯆꯒꯨꯝꯕ ꯁꯤꯔꯥꯄꯨꯟꯖꯤꯁꯤ ꯪꯒ꯭ꯂꯥꯗꯦ ꯄꯣꯗ꯭ꯔ ꯃꯅꯥꯛꯇꯅꯤ ꯑꯗꯨꯒ ꯑꯗꯨꯒ ꯌꯥꯝ ꯂꯩꯗꯕ ꯃꯐꯝꯗꯤ ꯕꯪꯒ꯭ꯂꯥꯗꯦꯁ ꯄꯗ ꯃꯅꯥꯛꯂꯣꯝꯗꯗꯤ ꯐꯖꯕ ꯐꯖꯕ ꯃꯐꯝ ꯌꯥꯝ
ꯑꯆꯥ ꯑꯆꯥ
ꯎꯝꯝ ꯑ ꯑꯗꯨꯕꯨꯅ ꯑꯅꯝꯕ ꯋꯥꯇꯔꯐꯣꯜ ꯉꯥꯛꯇꯅꯤ ꯁꯛꯂꯤ ꯂꯣꯟꯝꯒꯤ ꯃꯐꯝꯁꯦ ꯑꯣꯏꯕ ꯌꯥꯕ ꯆꯠꯄ ꯌꯥꯕ ꯃꯐꯝꯗ ꯃꯌꯥꯝ ꯏꯁꯤꯡ ꯂꯩꯕ ꯋꯥꯇꯔ ꯐꯣꯜ ꯂꯩꯕ ꯃꯐꯝ ꯉꯥꯛꯇ
ꯑꯥ ꯑꯩꯈꯣꯏ ꯍꯧꯖꯤꯛ ꯏꯂꯤꯐꯦꯟ ꯐꯣꯜꯁ ꯍꯥꯏꯕ ꯃꯐꯝꯗꯨꯗꯤ ꯆꯠꯈ꯭ꯔꯕꯅ
ꯐ ꯍꯥꯏꯕ
ꯍꯣꯏ
ꯑꯦꯂꯚꯦꯟ ꯐꯣꯔꯁ ꯍꯥꯏꯕꯗꯨꯗꯤ ꯈꯪꯗꯦ ꯑꯗꯨꯕꯨ ꯁꯚꯦꯟ ꯁꯤꯁꯇꯔ ꯐꯣꯔꯁ ꯂꯩ ꯄꯨꯟꯁꯤꯗ ꯎꯝ ꯍꯧꯖꯤ ꯅꯁꯨꯣ ꯏꯗꯤ ꯊꯦꯡꯅꯔꯝꯅꯤꯗꯅ ꯁꯤꯂꯣꯡꯒꯤ ꯑꯃ ꯂꯝꯕꯤ ꯑꯃ ꯈꯪꯅꯕ ꯂꯩꯕꯗꯣ ꯑꯗꯨꯕꯨ ꯏꯈꯨꯜ ꯇꯥꯕꯗ ꯑꯗꯨ ꯃꯐꯝꯗꯨ ꯆꯠꯈ꯭ꯔꯦ
ꯑꯩꯈꯣꯏ ꯏꯃꯥꯟꯅꯕ ꯃꯃꯥꯡ ꯑꯃꯗ ꯃꯈꯣꯏ ꯍꯧꯖꯤꯛ ꯀꯌꯥ ꯈꯤꯉꯦ ꯍꯥꯏꯕꯗꯣ ꯀꯌꯥꯀꯤꯡ ꯍꯥꯏꯕꯗꯣ ꯑꯗꯨꯗ ꯕꯣꯠ ꯇꯦ ꯇꯧꯔꯒ ꯃꯤ ꯑ ꯀꯌꯥꯀꯤꯡ ꯍꯥꯏꯕꯗꯣ ꯑꯗꯨ ꯇꯧꯋꯦꯕꯀꯣ ꯑꯗꯣ ꯇꯣꯡꯕꯀꯥꯟꯗ ꯃꯈꯣꯏꯁꯦ ꯎꯌ ꯎꯃꯤꯌꯝ ꯂꯦꯛ ꯍꯥꯏꯅ ꯍꯥꯏꯌꯦ ꯃꯣꯏ ꯍꯥꯏꯕꯗꯣ ꯎꯃꯤꯌꯨꯝ ꯂꯦꯛ ꯑꯗꯨꯗ ꯆꯠꯂꯣꯅ ꯍꯥꯏꯌꯦꯕꯀꯣ ꯅꯨꯡꯉꯥꯏ ꯍꯥꯏꯩꯌꯦ ꯃꯐꯝꯗꯣ ꯑꯗꯣ ꯇꯨꯝꯕ ꯃꯐꯝ ꯆꯥꯕ ꯃꯐꯝꯁꯨ ꯀꯣ ꯁꯨꯝ ꯐꯪꯒꯅꯤꯅ ꯍꯥꯏꯕ ꯑꯩꯈꯣꯏ ꯍꯣꯇꯦꯜꯒꯨꯝꯕ ꯕꯨꯛ ꯇꯧꯗ꯭ꯔꯁꯨꯀꯣ ꯆꯠꯂꯁꯦ ꯁꯨꯝ ꯐꯪꯕꯅꯦꯅ ꯍꯥꯏꯕꯀꯣ
ꯍꯧꯖꯤꯛ ꯁꯦꯚꯦꯟ ꯁꯤꯁꯇꯔ ꯐꯣꯔꯁꯇꯨ ꯐꯖꯠꯇꯕꯅꯤ ꯌꯨꯇ꯭ꯌꯨꯕꯇꯗꯤ ꯌꯥꯝ ꯐꯖꯩꯅ
ꯑꯥ ꯑꯥ
ꯦꯌꯦꯂꯤꯇꯤꯗꯗꯤ ꯌꯥꯗꯕꯅꯤ
ꯑꯆꯥꯥ ꯍꯥꯏꯕꯗꯤ ꯏꯁꯤꯡꯗꯣ ꯃꯣꯠꯄ꯭ꯔꯕ
ꯏꯁꯤꯡꯗꯨ ꯑꯩꯅ ꯆꯠꯄ ꯃꯇꯝꯗ ꯏꯁꯤꯡ ꯇꯥꯔꯝꯗꯦ ꯑꯗꯨ ꯍꯥꯏꯕꯗꯤ ꯅꯣꯡ ꯆꯨꯗꯕꯅꯤꯅꯀꯣ ꯍꯧꯖꯤꯛꯇꯤ ꯉꯟꯕ ꯌꯥꯏ ꯀꯟꯅ ꯎ
ꯎꯝ ꯑꯩꯈꯣꯏ ꯑꯃꯁꯨ ꯂꯩꯕꯅꯤꯅꯦ ꯗꯦꯠ ꯂꯨꯝ ꯀꯦꯅꯤꯌꯟꯁ ꯍꯥꯏꯕꯀꯣ
ꯗꯦꯠꯂꯨꯝꯒꯤꯁꯨ ꯆꯠꯈ꯭ꯔꯦ ꯗꯦꯠꯂꯨꯝꯒꯤꯗꯨ ꯄꯣ ꯂꯩꯌꯦ ꯑꯩꯉꯣꯟꯗ ꯆꯠꯄꯤꯒꯦ
ꯑꯆꯥ ꯑꯗꯨꯁꯨ ꯐꯨꯗꯣ ꯀꯥꯞꯐꯝ ꯐꯝꯗꯤ ꯍꯥꯏꯗꯤ ꯐꯣꯇꯣ ꯀꯥꯞꯄ ꯅꯨꯡꯉꯥꯏ ꯅꯨꯡꯉꯥꯏꯕ ꯃꯐꯝꯅꯦꯕ
ꯑꯍꯣꯏ ꯂꯦꯠꯂꯣꯝꯗꯤꯗꯤ ꯅꯨꯡꯉꯥꯏꯌꯦ ꯎꯝ ꯑꯩꯩꯅ ꯍꯧꯖꯤ ꯁ ꯁꯚꯦꯟ ꯇꯋꯦꯜ ꯐꯣꯁ ꯇꯨ ꯆꯞ ꯄꯨꯖꯤ ꯀꯅꯕ
ꯑꯝ
ꯄ ꯄꯨꯟꯁꯤꯗ
ꯑꯆꯥꯥ ꯅꯪ ꯏꯝꯐꯥ ꯏꯝꯐꯥꯜꯗ ꯑꯩꯈꯣꯏ ꯕꯖꯥꯔ ꯑꯦꯔꯤꯌꯥꯗ ꯑꯃ ꯃ꯭ꯌꯨꯖꯌꯝ ꯑꯃ ꯂꯩꯅꯦ ꯗꯣꯟꯕꯣꯁꯀꯣ ꯃ꯭ꯌꯨꯖꯌꯝ ꯍꯥꯏꯕ ꯑꯃ ꯇꯥꯈ꯭ꯔꯕ ꯗꯣꯟꯕꯣꯁꯀꯣ ꯃ꯭ꯌꯨꯖꯤꯌꯝ ꯍꯥꯏꯅꯀꯣ ꯑꯩꯈꯣꯏ ꯌꯥꯝ ꯐꯖꯩ ꯍꯥꯏꯌꯦ ꯐꯣꯇꯣ ꯀꯥꯞꯄ ꯃꯐꯝ ꯅꯨꯡꯉꯥꯏ ꯍꯥꯏꯌꯦꯕ ꯏꯃꯥꯟꯅꯕ ꯑꯩꯈꯣꯏꯅ
ꯈꯨꯗꯥꯏꯗ
ꯑꯗꯨ ꯑꯩꯁꯨ ꯈꯪꯗꯦ ꯌꯥꯝ ꯅꯛꯏꯑꯦ ꯍꯥꯏꯌꯦ ꯃꯈꯣꯏꯅ ꯍꯥꯏꯕꯗꯣ ꯗꯣꯟꯕꯣꯁꯀꯣ ꯃ꯭ꯌꯨꯖꯌꯝ ꯍꯥꯏꯌꯦ ꯃꯐꯝꯗꯨꯒꯣ
ꯑꯣ
ꯑꯗꯣ ꯍꯣꯏ ꯑꯩꯈꯣꯏ ꯁꯤꯂꯣꯡ ꯈꯣꯏꯒꯤ ꯑꯩꯈꯣꯏ ꯑꯦꯛꯖꯥꯝꯄꯜ ꯑꯩꯈꯣꯏ ꯃꯅꯤꯄꯨꯔꯒꯤ ꯑꯩꯈꯣꯏ ꯃ꯭ꯌꯨꯖ꯭ꯌꯝꯗ ꯑꯩꯈꯣꯏ ꯀꯜꯆꯔꯦꯜꯒꯤ ꯐꯤ ꯈꯪꯗꯦ ꯇ꯭ꯔꯥꯏꯞ ꯇ꯭ꯔꯥꯏꯞꯀꯤ ꯑꯗꯨꯒ ꯃꯩꯇꯩꯈꯣꯏꯒꯤ ꯀꯩꯀꯩ ꯌꯥꯝ ꯂꯩꯗꯅ ꯑꯗꯨꯒꯤ ꯃꯑꯣꯡꯗ ꯁꯤꯂꯣꯡ ꯁ ꯑꯁꯤ ꯃꯐꯝꯁꯦ ꯑꯩꯈꯣꯏ ꯇ꯭ꯔꯥꯏꯞ ꯍꯧꯖꯤꯛ ꯁꯤꯂꯣꯡ ꯃꯦꯘꯥꯂꯌꯥꯒꯤ ꯇ꯭ꯔꯥꯏꯞ ꯃꯌꯥꯝꯒꯤꯀꯣ ꯁꯨꯝ ꯂꯩꯌꯦꯕ ꯑꯗꯨꯒꯤ ꯁꯨꯝ ꯆꯠꯄ ꯅꯨꯡꯉꯥꯏꯌꯦꯅ ꯁꯨꯝ ꯍꯥꯏꯕꯀꯣ ꯑꯗꯣ ꯏꯁꯤꯡ ꯃꯐꯝꯗ ꯄ꯭ꯂꯥꯟ ꯇꯧꯁꯤꯗ ꯆꯠꯂꯗꯤꯀꯣ
ꯍꯣꯏ ꯑꯗꯨꯅ ꯍꯦꯟꯅ ꯅꯨꯡꯉꯥꯏꯕꯅꯦ
ꯅꯨꯃꯤꯠ ꯑꯅꯤ ꯑꯍꯨꯝ ꯂꯩꯕ ꯃꯐꯝꯗ ꯆꯥꯕ ꯊꯛꯄ ꯄꯨꯂꯞ ꯑꯗꯨꯗ ꯇꯧꯕꯀꯣ ꯐꯖꯅ ꯅꯨꯡꯉꯥꯏꯅꯤ
ꯍꯧꯖꯤꯛ ꯄꯝꯕꯩ ꯁꯥꯏꯗꯠꯇꯁꯨ ꯂꯩꯕ ꯃꯥꯜꯂꯦꯅꯦ ꯃꯐꯝ ꯄꯨꯖꯕ ꯑꯃ ꯇꯥꯃꯩꯗ
ꯇꯃꯩꯗꯀꯣ ꯑꯣ ꯋꯥꯇꯔꯐꯣꯜ ꯇꯥꯏꯞꯇ ꯑꯃ ꯂꯩ ꯌꯥꯔꯦ
ꯃꯒꯤꯗꯣ ꯍꯥꯏꯕꯗꯤ ꯒ꯭ꯔꯥꯎꯟꯒꯤ ꯇꯥꯏꯞꯇꯀꯣ ꯁꯤꯅꯔꯤꯗꯨꯣꯀꯣ ꯅꯥꯄꯤ ꯌꯥꯝ ꯍꯧꯔꯕꯕꯣ ꯐꯖꯅ ꯒ꯭ꯔꯥꯎꯟ ꯇꯥꯏꯞꯇ ꯁꯤꯅꯦꯔ ꯌꯥꯝꯅꯤ ꯇꯃꯩ ꯁꯥꯍꯤꯠꯇ
ꯇꯥꯃꯩꯗ ꯇꯥꯃꯩꯔꯣꯝꯗ ꯑꯩꯈꯣꯏ ꯗꯦꯁꯇꯤꯅꯦꯁꯟꯗꯤ ꯌꯥꯝꯃꯤꯗ ꯑꯩꯈꯣꯏ ꯋꯥꯇꯔꯐꯣꯜꯒꯨꯝꯕ ꯑꯗꯨꯒ ꯍꯧꯖꯤꯛ ꯚꯔꯛꯀꯤ ꯏꯁꯤꯡ ꯒꯤ ꯕꯔꯛ ꯚꯔꯒꯤ ꯀꯃꯥꯏ ꯍꯥꯏꯅꯤ ꯅꯨꯡ ꯑꯆꯧ ꯑꯆꯧꯕꯗꯣ ꯑꯗꯨꯗ ꯋꯥ ꯐꯠꯇꯣ ꯀꯥꯞꯄꯗꯤ ꯅꯨꯡꯉꯥꯏꯕꯅꯦ ꯑꯩꯈꯣꯏ ꯀꯦꯝꯄꯤꯡꯒꯨꯝꯕ ꯆꯠꯄꯁꯨ ꯅꯨꯡꯉꯥꯏꯕꯅ ꯍꯥꯏꯌꯦꯕꯀꯣ ꯑꯗꯣ ꯈꯣꯡꯅ ꯆꯠꯇ꯭ꯔꯗꯤ ꯌꯥꯗꯕ ꯘꯔꯤꯅ ꯌꯧꯗꯕ ꯍꯥꯏꯕ ꯇꯥꯔꯦ ꯐꯗ
ꯑꯀꯦ
ꯎ ꯑꯗꯨꯗ ꯈꯔ ꯋꯥꯏ ꯅꯠꯇ꯭ꯔꯗꯤ ꯌꯥꯏ ꯃꯐꯝ ꯆꯠꯅꯤꯡꯉꯥꯏ ꯍꯥꯏꯔꯗꯤ ꯌꯥꯏꯗꯤ ꯌꯥꯏꯗ ꯑꯗꯣ ꯒꯥꯔꯤꯁꯦ ꯅꯍꯥꯟ ꯃꯃꯥꯡꯗ ꯑꯩꯈꯣꯏ ꯀ꯭ꯂꯥꯁꯃꯦꯠ ꯃꯌꯥꯝ ꯆꯠꯄ ꯀꯥꯟꯗ ꯃꯣꯏꯁꯦ ꯒꯥꯔꯤ ꯃꯆꯥ ꯒꯥꯔꯤ ꯑꯆꯧꯕ ꯆꯠꯄ ꯀꯥꯟꯗ ꯒꯥꯔꯤ ꯇ꯭ꯔꯥꯐꯤꯛꯀꯨꯝꯕ ꯌꯥꯝꯅ ꯅꯨꯡꯉꯥꯏꯇꯩ ꯑꯗꯨꯒꯤ ꯒꯥꯔꯤ ꯃꯆꯥ ꯋꯥꯏꯐꯝ ꯊꯤꯌꯣꯅ ꯍꯥꯏꯕ ꯣ
ꯍꯔ ꯃꯆꯥꯗꯤ ꯋꯥꯏꯅꯉꯥꯏ ꯌꯥꯝ ꯂꯩꯅ ꯁꯤꯂꯣꯡꯗ
ꯑ ꯒꯥꯔꯤ ꯃꯆꯥꯁꯦ ꯅꯣꯡꯃꯗ ꯀꯌꯥ ꯀꯌꯥ ꯄꯤ ꯄꯤꯕ꯭ꯔꯥ ꯃꯃꯜ
ꯂꯨꯄꯥ ꯂꯤꯁꯤꯡ ꯂꯤꯁꯤꯡ ꯂꯤꯁꯤꯡ ꯑꯃ ꯌꯧꯗꯦꯗ
ꯅꯣꯡꯃꯗ
ꯍꯣꯏ
ꯑꯗꯨꯗꯤ ꯌꯥꯏꯅꯦ
ꯎ ꯊꯥꯎꯗꯤ ꯑꯩꯈꯣꯏꯅ ꯍꯟꯖꯒꯗꯧꯕꯒꯣ ꯃꯁꯥꯅ
ꯑꯥ ꯑꯥ ꯑꯩ ꯊꯥꯎꯗꯤ ꯀꯌꯥ ꯆꯥꯦꯅꯅꯦ
ꯍꯩ ꯇ ꯊꯥꯎꯂꯤ ꯆ ꯇꯔ ꯑꯍꯨꯝ ꯍꯟ ꯀꯥꯟꯗ ꯇꯃꯥ ꯊꯤ ꯃꯐꯝ ꯌꯥꯝ ꯀꯣꯏꯌꯨ ꯌꯥꯏꯗ
ꯍꯣꯏ ꯍꯣꯏ ꯑꯩꯈꯣꯏ ꯎꯝ ꯑꯩꯈꯣꯏ ꯀ꯭ꯂꯥꯁꯃꯦꯠ ꯃꯔꯤ ꯆꯠꯄꯗꯣ ꯃꯈꯣꯏ ꯑꯅꯤꯅꯤ ꯇꯣꯡꯉꯦ
ꯀꯅꯥꯣ ꯑꯦ
ꯍꯤꯃꯥꯂꯌꯥꯒꯤ ꯑꯩꯈꯣꯏ ꯕꯥꯏꯛꯇꯣ ꯔꯣꯌꯦꯜ ꯑꯦꯟꯐꯤꯜ ꯍꯤꯃꯥꯂꯌꯥꯗꯣ ꯑꯗꯣ ꯑꯅꯤ ꯇꯧꯔ ꯑꯗꯤ ꯑꯅꯤ ꯄꯨꯔꯒꯀꯣ ꯒꯨꯍꯥꯇꯤꯗꯒꯤ ꯆꯠꯄꯅꯦ ꯁꯤꯂꯣꯡꯗ ꯑꯣ ꯒꯨꯍꯥꯇꯤꯗꯒꯤ ꯋꯥꯏꯕꯅꯦꯕ
ꯎꯝ
ꯂꯝꯕꯤꯁꯦ ꯁꯨꯝ ꯅꯨꯡꯉꯥꯏ ꯍꯥꯏꯩꯌꯦ ꯃꯣꯏꯅ ꯍꯥꯏꯔꯤꯗꯣ ꯑꯗꯣ ꯂꯝꯕꯤ ꯌꯥꯝ ꯂꯥꯞꯃꯟꯕꯤꯒꯤꯀꯣ ꯑꯗꯨꯗꯒꯤ ꯃꯦꯘꯂꯌꯥ ꯍꯈꯣꯏ ꯁꯤꯂꯣꯡꯁꯨ ꯋꯥꯏꯐꯝ ꯂꯩꯕꯅꯦ ꯑꯗꯨꯗ ꯋꯥꯏꯔꯣꯅ ꯍꯥꯏꯕ ꯑꯗꯨꯏꯅꯤꯗ
ꯇꯤ ꯋꯥꯈꯜ ꯋꯥꯅꯨ ꯀꯣꯏꯅꯤꯡꯔꯥꯗꯤ ꯂꯥꯛꯑꯣ ꯑꯩ ꯃꯐꯝ ꯐꯖꯕ ꯐꯖꯕ ꯄꯨꯕꯤꯒꯦ
ꯍ ꯑꯍ ꯅꯈꯣꯏ ꯍꯣꯁꯇꯦꯜꯗ ꯃꯤ ꯇꯨꯝꯕ ꯌꯥꯕ꯭ꯔꯕ
ꯑꯁ ꯀꯥꯗꯤ ꯍꯥꯡꯕ ꯂꯩꯇꯦ ꯆꯤꯜꯂꯦ
ꯅꯠꯇꯦ ꯅꯠꯇꯦ ꯀꯥ ꯍꯥꯡꯕ ꯑꯗꯨꯗ ꯅꯠꯇꯦ ꯑꯈꯣꯏꯗꯤ ꯐ꯭ꯂꯣꯔꯗ ꯑꯣꯏꯔꯁꯨ ꯇꯨꯝꯒꯦ ꯁꯤꯅꯤ
ꯐ꯭ꯂꯣꯔ ꯐꯥꯎꯁꯨ ꯂꯩꯇꯕ ꯇꯨꯡꯅꯕ
ꯑꯈꯣꯏ ꯑ ꯑꯦꯝ ꯌꯨꯒꯤ ꯍꯣꯁꯇꯦꯜꯗꯒꯤ ꯍꯦꯟꯅ ꯄꯤꯛꯄ꯭ꯔꯕ ꯍꯣꯏꯒꯤꯁꯦ
ꯀꯥꯁꯦ ꯀꯥꯁꯦ ꯇꯨꯝꯅꯤꯡꯉꯥꯏ ꯂꯩꯇꯦꯕ ꯏꯕꯥꯅꯤꯒꯤ ꯔꯨꯝꯗ ꯑꯩꯒꯤꯅ ꯂꯩꯕ ꯔꯨꯝꯗꯨꯁꯨ ꯃꯤ ꯑꯅꯤ ꯂꯩꯕꯅꯦ ꯑꯗꯣ ꯃꯌꯥꯏꯃꯛꯇ ꯇꯨꯝꯕꯗꯨꯁꯨ ꯆꯠꯅꯤꯡꯉꯥꯏ ꯃꯤ ꯆꯠꯅꯤꯡꯉꯥꯏ ꯂꯩꯔꯣꯏꯕ ꯅꯪ ꯐꯃꯨꯡꯗꯒꯤ ꯀꯨꯝꯗ꯭ꯔꯅꯤꯉꯥꯏꯃꯛꯇꯨꯗ ꯇꯨꯝꯕ ꯇꯥꯕ ꯑꯗꯨ ꯅꯦꯠꯂ ꯁꯤ ꯇꯥꯔꯦꯅꯦ ꯅꯪꯗꯤ
ꯑꯦ ꯑ ꯅ ꯅꯃꯥꯟꯅꯕꯗꯣ ꯅꯣꯡꯃ ꯖꯁ ꯋꯥ ꯑ ꯅꯨꯡꯗꯥꯡ ꯑꯃꯒꯤꯗꯤ ꯅꯦꯛꯁ ꯔꯣꯝꯗ ꯇꯨꯝꯃꯣ ꯍꯥꯏꯕ ꯌꯥꯏꯗꯅ
ꯑꯦ ꯑꯗꯨꯁꯨ ꯍꯥꯏꯕ ꯌꯥꯏꯗ ꯅꯣꯏ ꯂꯥꯛꯀꯦ ꯍꯥꯏꯗꯤ ꯑꯦꯖꯁ ꯇꯧꯕꯤꯕ ꯌꯥꯏꯗ
ꯑꯗꯨꯅꯦ ꯃꯤ ꯃꯤ ꯑꯍꯨꯝ ꯍꯥ ꯃꯤ ꯑꯍꯨꯝꯗꯤ ꯌꯥꯏꯔ ꯃꯤ ꯑꯍꯨꯝ ꯃꯔꯤꯗ ꯑꯈꯣꯏ ꯔꯨꯝꯗꯣ ꯐꯃꯨꯡꯗ ꯇꯨꯝꯕ꯭ꯔꯥ ꯇꯦꯕꯜꯗ ꯇꯨꯝꯕ꯭ꯔꯥ ꯀꯩꯀꯩ ꯇꯧꯔꯒ ꯅꯝꯐꯨꯗ ꯇꯨꯝꯃ ꯂꯣꯏꯔꯦ ꯃꯤ ꯅꯃꯥꯟꯅꯕ ꯅꯃꯥꯟꯅꯕ ꯍꯥꯏꯕꯗꯤ ꯍꯧꯖꯤꯛ ꯅꯪ ꯂꯩꯕ ꯑ ꯀꯥꯡꯕꯨꯗ ꯑꯁꯨꯝ ꯃꯈꯣꯏꯒꯤ ꯑ ꯃꯃꯥꯟꯅꯕ ꯑꯈꯣꯏ ꯄꯨꯔꯛꯑꯒ ꯇꯨꯝꯕ ꯂꯩ ꯌꯥꯎꯗ꯭ꯔꯣ
ꯍꯥꯏ ꯑꯗꯨ ꯌꯥꯗꯦꯗ
ꯅꯪꯅ ꯂꯥꯎꯑꯣ ꯍꯥꯏ ꯑꯗꯨꯒ ꯌꯥꯗꯦ ꯍꯥꯏꯌꯦ ꯅꯪꯅ ꯍꯥꯏꯔꯤꯁꯦ
ꯍꯥꯏꯕꯗꯤ ꯁꯤꯗꯒꯤ ꯑꯗꯨꯝ ꯃꯤ ꯄꯨꯔꯛꯑꯒ ꯄꯨꯡ ꯇꯨꯝ ꯇꯨꯝꯍꯟꯕꯗꯤ ꯌꯥꯗꯦꯕ ꯑꯗꯨꯕꯨ ꯒ꯭ꯌꯥꯁꯀꯨꯝꯕ ꯃꯐꯝ ꯑꯇꯣꯞ ꯄꯨꯗꯒꯤ ꯂꯝ ꯊꯥꯞꯅ ꯀꯣꯏꯔꯛ ꯄꯥ ꯄꯨꯝꯕꯁꯤꯡꯗ ꯇꯨꯝꯃꯤ ꯂꯩꯍꯟꯕ ꯌꯥꯏꯗꯅ ꯑꯗꯨꯕꯨꯗꯤ
ꯑꯆꯥ ꯑꯆꯥ ꯑꯍ ꯑꯈꯣꯏ ꯍꯣꯁꯇꯦꯜ ꯃꯃꯥꯡ
ꯆꯤꯃꯨꯝ ꯂꯩꯃꯤꯟꯅꯕꯅꯦ ꯎꯝ ꯃꯤꯁꯤꯡ ꯀꯧꯔꯒ ꯁꯤꯗ ꯍꯥꯕꯤ ꯖꯕꯤꯠ ꯇꯧꯔꯒ ꯄꯨꯡꯇꯨꯝ ꯇꯨꯝꯕꯗꯤ ꯂꯥꯡꯕ ꯈꯣꯠꯄ ꯇꯧꯕꯗꯤ ꯌꯥꯗꯦꯗꯅ ꯃꯄꯨꯅꯖꯨ ꯌꯥꯗꯦꯕꯦꯞ ꯎꯝ
ꯑꯗꯨꯗꯤ ꯑ ꯑꯅꯛꯄꯗ ꯑ ꯅꯪꯒꯤ ꯍꯣꯁꯇꯦꯜ ꯅꯛꯄꯗ ꯍꯣ ꯍꯣꯇꯦꯜꯒꯨꯝꯕꯗꯤ ꯂꯩꯕ꯭ꯔꯥ
ꯌꯥꯝ ꯂꯩ ꯑꯅꯛꯄ ꯃꯛꯇ ꯒꯦꯁ ꯍꯥꯎꯁ ꯌꯥꯝ ꯂꯩ
ꯑꯨꯕ
ꯎꯝ ꯐꯖꯕ ꯐꯖꯕꯩ ꯌꯥꯝ ꯂꯩ
ꯑꯆꯥ
ꯎꯝ
ꯑꯗꯨꯗ ꯂꯩꯕ ꯇꯥꯔꯦꯅꯦ ꯑꯗꯨꯗꯤ
ꯍꯥ ꯄꯥꯏꯔꯦ ꯀꯣꯏꯔꯣ ꯂꯥꯛꯑꯣ ꯁꯤꯂꯣꯡ ꯂꯥꯛꯑꯣ ꯄꯩꯁꯥ ꯄꯥꯏꯗ꯭ꯔꯗꯤ ꯌꯥꯔꯣꯏꯒꯤ ꯃꯃꯜ ꯄꯣꯠ ꯃꯃꯜ
ꯄꯩꯁꯥ ꯄꯥꯏꯕꯗꯤ ꯅꯪ ꯂꯩꯔꯦ ꯀꯩꯅꯣ
ꯆꯥ ꯄꯥꯏꯕ ꯄ ꯗꯦꯍꯜꯂꯤ
ꯑꯁꯤ ꯀ ꯑꯃ ꯑꯃꯁꯨ ꯂꯩꯅꯦ ꯂꯤꯚꯡ ꯕ꯭ꯔꯤꯖ ꯍꯥꯏꯕꯗꯨꯣ ꯚꯏ
ꯀꯩꯅꯣ ꯂꯤꯕꯤꯡ ꯕ꯭ꯔꯤꯖ ꯍ ꯈꯪꯗꯦꯅꯦ
ꯑꯩꯈꯣꯏ ꯁꯤꯂꯣꯡꯒꯤ ꯂꯤꯚꯡ ꯕ꯭ꯔꯤꯖ ꯍꯥꯏꯕ ꯑꯃ ꯂꯩꯌꯦꯅ ꯑꯩꯈꯣꯏ ꯍꯣꯏ ꯄꯥꯝꯕꯤꯗꯒꯤ ꯑꯩꯈꯣꯏ
ꯑꯣ ꯑꯗꯨꯗꯤ ꯑꯥ ꯍꯣꯏ ꯆ ꯄꯨꯟꯁꯤ ꯁꯥꯏꯗ ꯉꯥꯛꯇꯅꯦ ꯑꯗꯨꯝ ꯃꯌꯥꯝꯗꯣ
ꯑꯁ ꯑꯗꯨꯗꯤ ꯆꯦꯔ ꯄꯨꯟꯁꯤꯁꯤ ꯀꯌꯥ ꯂꯥꯞꯄ ꯎꯄꯍꯗꯒꯦ
ꯁꯤꯗꯒꯤ ꯇꯨ ꯑꯥꯋꯥꯔꯁ ꯖꯔꯅꯤꯅꯤ
ꯎꯝ ꯑꯆꯥ ꯑꯆꯥꯥ
ꯏꯁ ꯂꯝꯕꯤ ꯐꯖꯜ ꯑꯗꯨꯂꯀꯣ ꯊꯨꯅꯤ ꯌꯧꯋꯤꯗ
ꯑꯥ ꯑ ꯃꯈꯣꯏ ꯏꯁꯤꯡ ꯐꯛ ꯃꯐꯝꯗꯤ ꯌꯥꯝ ꯐꯖꯔꯦꯅꯦ ꯁꯤꯂꯣꯡꯁꯦ ꯑꯪ
ꯎꯝ
ꯌꯥꯝ ꯂꯩꯔꯦꯕ ꯏꯁꯤꯡꯁꯨ ꯑꯩꯈꯣꯏ ꯀ ꯌꯥꯝ ꯀ꯭ꯂꯤꯌꯥꯔ ꯑꯣꯏꯕ ꯃꯐꯝ ꯃꯇꯝ ꯂꯩꯅ ꯗꯤꯁꯦꯝꯕꯔ ꯑꯗꯨꯋꯥꯏꯗꯔꯣ ꯍꯣꯏ ꯌꯥꯝ ꯁꯦꯡꯕ ꯃꯇꯝ ꯗꯤꯁꯦꯝꯕꯔꯗ ꯑꯣꯏꯕ ꯭ꯔ ꯑꯗꯨꯗꯣ
ꯑꯣꯛꯇꯣꯕꯔꯗꯤ ꯅꯕꯦꯝꯕꯔꯗꯤ ꯍꯧꯧꯔꯦꯗ ꯑꯣꯛꯇꯣꯕꯔ ꯅꯣꯕꯦꯝꯕꯔꯕꯨꯣ ꯍꯕꯔꯣ ꯎꯝꯗꯤ ꯍꯧꯔꯦ ꯑꯗꯨꯝ
ꯎꯝ ꯖꯤ ꯅꯕꯦꯝꯕꯔꯗ ꯄ꯭ꯂꯥꯟ ꯇꯧꯕ ꯇꯥꯔꯦ
ꯀꯔꯤ ꯊꯥꯗ ꯂꯥꯛ ꯎꯒꯦ
ꯑꯩ ꯊꯥꯁꯦ ꯑꯣꯛꯇꯣꯕꯔ ꯅꯣꯕꯦꯝꯕꯔꯗ ꯄ꯭ꯂꯥꯟ ꯇꯧꯁꯤꯦꯗ ꯁꯤꯁꯦ ꯇꯃꯦꯡꯂꯣꯡ ꯆꯠꯄ ꯌꯥꯗ꯭ꯔꯗꯤ ꯁꯤꯂꯣꯡꯗ ꯆꯠꯄ ꯇꯥꯔꯦꯗꯅ
ꯁꯤꯂꯣꯡꯗ ꯂꯥꯎꯑꯣ ꯅꫭꯏ ꯄꯥꯔꯇꯤ ꯅꯨꯡꯉꯥꯏꯕ ꯅꯨꯡꯉꯥꯏꯕꯗ ꯄꯨ ꯄꯨꯕꯤꯒꯦ ꯒꯦꯁ ꯍꯥꯥꯎꯁꯇ ꯂꯦꯛꯄ ꯂꯥꯑꯣ ꯑꯗꯨꯒ ꯀꯣꯏꯕꯗꯤ ꯑꯩꯅ ꯆꯥꯛꯇꯤ ꯑꯩꯅ ꯁꯤꯗ ꯑꯗꯨꯝ ꯄꯤꯖꯥꯔꯅꯤ ꯅꯣꯡꯃ ꯅꯣꯡ ꯐꯥꯗꯣꯛꯀꯤꯗꯤ ꯋꯥꯟ ꯗꯦꯒꯨꯝꯕꯒꯤꯗꯤ ꯑꯣꯐꯔ ꯇꯧꯕꯤꯕ ꯌꯥꯅꯤ
ꯑꯠꯁꯥ ꯑꯗꯨꯗꯤ ꯍꯣꯏ ꯑꯗꯨꯗꯤ ꯁꯨꯃꯥꯏꯅ ꯇꯧꯁꯦ ꯃꯊꯪꯗ ꯑꯣꯏꯅ ꯄꯥꯎ ꯐꯥꯎꯅꯛꯁꯦ ꯑꯗꯨꯗꯤꯀꯣ ꯑꯩꯈꯣꯏ ꯆꯠꯄ ꯃꯇꯝꯗ ꯑꯩ ꯄꯥꯎ ꯄꯤꯔꯛꯀꯦ
ꯍꯣꯏ ꯍꯣꯏ
ꯎꯝ ꯌꯥꯝ ꯅꯨꯡꯉꯥꯏꯔꯦ ꯍꯥꯏꯕ꯭ꯔꯣ ꯎꯝ ꯐꯔꯁꯦ